ꯍꯜꯂꯣ
ꯇꯥꯕ꯭ꯔꫭ
ꯇꯥꯏꯌꯦ
ꯇꯥꯗꯤ ꯇꯥꯏ ꯀꯣ
ꯇꯥꯏꯌꯦ ꯅꯦꯠ ꯋꯥꯥꯛ ꯑꯩ ꯑꯩꯗꯤ ꯅꯦꯠ ꯋꯥꯥꯛ ꯌꯥꯗ꯭ꯔꯕ ꯈꯜꯂꯨꯕꯅꯦ ꯌꯥꯕꯅꯤꯗ
ꯀꯩꯒꯤ ꯌꯥꯔꯣꯏꯗꯕꯅꯣꯍꯦ ꯅꯦꯠ ꯋꯥꯛ ꯑꯁꯨꯛ ꯌꯥꯝ ꯐꯩ ꯁꯤꯗꯤ
ꯆꯥꯛ-ꯆꯥꯅꯔꯕꯣ
ꯆꯥꯔꯦ ꯅꯣꯏꯗꯤ
ꯀꯩ ꯌꯦꯟꯖꯥꯡ ꯆꯥꯔꯒꯦ
ꯑꯩꯈꫭꯏꯔ ꯑꯂꯒꯥ ꯃꯁꯔꯨꯝ
ꯎꯝ ꯍꯧꯔꯅꯦ ꯑꯩꯁꯨ ꯍꯧꯖꯤꯛꯇ ꯆꯥꯕ ꯂꯣꯏꯔꯒ ꯂꯩꯔꯦ ꯍꯨꯝ ꯉꯥꯏꯕ ꯉꯝꯗ꯭ꯔꯕꫭ
ꯃꯩꯔꯦꯟꯒꯅꯦ ꯃꯩꯔꯦꯟ ꯃꯅꯥ ꯆꯝꯐꯨꯠ ꯑꯗꯨꯒ ꯅꯣꯏꯗꯤ ꯉꯥꯔꯣ ꯉꯥ ꯉꯥ
ꯉꯅꯨ ꯉꯅꯨ ꯉꯅꯨ
ꯑꯁꯨꯡ ꯉꯅꯨ ꯑꫭꯜꯂꯦ
ꯉꯥꯅꯨ ꯑꯣꯜꯂꯦ ꯉꯥ ꯀꯪꯍꯟꯈꯔꯦ
ꯍꯥꯏꯁ ꯅꯩꯔꯀꯦ ꯀꯅꯥꯅ ꯊꯣꯡꯕ꯭ꯔꯣ ꯉꯅꯨꯗꯣ
ꯑꯥ ꯑꯩꯈꯣꯏ ꯁꯥꯏꯅ ꯊꫭꯡꯉꯦ
ꯍꯥꯏ ꯅꯩꯌꯦꯀꫭ ꯅꯪꯅ ꯊꯣꯡ ꯕ ꯌꯥꯗ꯭ꯔꯣ
ꯊꫭꯡꯕ ꯍꯩꯏꯇꯦ ꯍꯥꯎꯇꯦ ꯑꯩ ꯊꫭꯡꯑꯗꯤ
ꯑꯁ ꯍꯥꯎꯔꯨꯝꯅꯤꯍꯦ ꯑꯩ ꯆꯥꯅꯤꯡꯉꯦ ꯅꯪ ꯊꯣꯡꯕꯗꯣ
ꯏꯁ ꯍꯥꯎꯇꯥꯕꯅꯦ ꯁ
ꯅꯪꯅ ꯊꯣꯡꯉꯗꯤ ꯆꯥꯕ ꯂꯥꯛꯇꯣꯏꯕ
ꯅꯪ ꯇꯤꯟ ꯇꯥꯅꯦꯕ ꯑꯩ ꯊꯣꯡꯕꯤꯔꯗꯤ ꯅꯪ ꯆꯥꯏꯔꯤ ꯅꯨꯡꯇꯤ ꯇꯤꯟ
ꯑꯗꯨꯒꯤꯅꯦ ꯅꯪ ꯊꯣꯡꯗꯕꯒꯤ ꯑꯩꯁꯨ ꯂꯥꯛꯇꯕꯅꯦ
ꯏꯁ ꯃꯥꯜꯂꯦ ꯃꯥꯜꯂꯦ
ꯃꯥꯥꯟꯕꯅꯦꯍꯦ ꯌꯥꯝ ꯃꯥꯥꯟꯕꯅꯦ
ꯅꯪ ꯂꯥꯛꯑꯣꯏꯅꯦ ꯈꯪꯉꯦ
ꯍꯥꯥ
ꯂꯥꯛꯑꯣꯏꯕ ꯑꯩꯅ ꯊꯣꯡꯕꯅꯦ ꯌꯦꯟꯖꯥꯡꯗꯣ ꯑꯩꯅ ꯊꯣꯡꯕꯅꯦ ꯆꯥꯕ ꯂꯥꯛꯑꯣ ꯍꯥꯏꯔꯒ ꯅꯪ ꯂꯥꯛꯑꯣꯏꯕ
ꯅꯪ ꯊꯣꯡꯗꯤ ꯊꯣꯡꯗ꯭ꯔꯒ ꯀꯩꯒꯤ ꯂꯥꯛꯇꯨꯏꯅꯣ ꯑꯥ ꯊꯖꯥꯗꯔꯦ
ꯂꯥꯛꯑꯣ ꯍꯥꯏꯕ ꯂꯥꯛꯑꯣ ꯍꯥꯏꯔꯀꯥꯟꯗ ꯂꯥꯛꯑꯣꯏ ꯈꯟꯕꯅꯤꯅ ꯑꯩ ꯊꯣꯡꯗꯅꯦꯕ
ꯍꯁ ꯋꯥ ꯉꯥꯡꯕꯁꯤꯗꯤ ꯌꯥꯝ ꯍꯩꯌꯦ ꯆꯤꯤꯟ ꯌꯥꯝ ꯀꯟꯅꯦ
ꯎꯝ ꯀꯟꯃ ꯇꯅꯤ ꯃꯍꯧꯁꯥꯅꯤ ꯀꯩꯅꯣ ꯈꯪꯗꯕ꯭ꯔꯣ ꯅꯪ ꯉꯁꯤ ꯍꯛꯇꯥꯡ ꯈꯪꯕ꯭ꯔꯣ
ꯑ ꯉꯁꯤ ꯈꯛꯇ ꯉꯁꯤ ꯈꯇ ꯈꯪꯉꯦꯕ ꯅꯪ ꯈꯣꯟꯖꯦꯜꯦꯜ ꯇꯥꯗꯁꯨ ꯉꯁꯤ ꯈꯥꯛꯄꯅꯤ ꯉꯁꯤ ꯈꯛꯇ ꯅꯪꯒꯤ ꯈꯣꯟꯖꯦꯜ ꯇꯥꯕꯗꯣ ꯑꯩ ꯌꯥꯝ ꯅꯨꯡꯁꯤꯕ
ꯑꯣ
ꯐꯔꯦꯟꯁꯨ ꯌꯥꯝ ꯀꯜꯂꯦ
ꯑ ꯑ ꯑꯣ ꯑꯣ
ꯈꯣꯟꯖꯑꯁꯨ ꯌꯥꯝ ꯐꯖꯩ
ꯑꯦ
ꯀꯩꯒꯤꯅꯣ ꯅꯣꯛꯅꯤꯡꯉꯤꯗꯣ
ꯇꯧꯔꯛꯀꯅꯤꯕ ꯑꯦ ꯑꯦ ꯑꯦ ꯑꯦ ꯍꯥꯏꯕꯗꯤ ꯅꯣꯛꯅꯤꯡꯕ
ꯑꯁꯦꯡꯕ ꯍꯥꯏꯔꯒ ꯅꯣꯡꯅꯤꯡꯑꯦ
ꯁꯦꯡꯕ꯭ꯔꯥ ꯁꯦꯡꯗꯕ꯭ꯔꯥ ꯍꯥꯏꯕꯗꯤ ꯑꯩꯁꯨ ꯈꯪꯗ꯭ꯔꯦ
ꯁꯦꯡꯉꯦꯍꯦ ꯐꯥꯒꯤ ꯇꯧꯕꯅꯗꯤꯀꯣ
ꯎꯝ ꯁꯦꯡꯕꯗ ꯀꯥꯟꯗꯗꯤ ꯌꯥꯝ ꯊꯤꯌꯦ ꯍꯥꯏꯌꯣ
ꯍꯁ ꯁꯦꯡꯕꯒꯤꯅ ꯌꯥꯝ ꯍꯦꯜꯂꯦꯍꯦ ꯐꯖꯕ
ꯎꯝ ꯍꯦꯟꯕꯅꯤ ꯍꯦꯟꯕꯅꯤ ꯈꯔ ꯇꯧꯔꯛꯀꯅꯤ ꯅꯆꯦ ꯑꯩ
ꯎꯝ ꯅꯆꯦ ꯀꯥꯏꯅ ꯇꯠ ꯑꯉꯥꯡꯅ ꯑꯉꯥꯡꯅ ꯃꯥꯆꯦ ꯌꯥꯝ ꯁꯥꯅꯤꯡꯕ
ꯎꯝ ꯃꯥꯅꯤꯅꯦ ꯍꯟꯗꯛ ꯃꯔꯛ ꯑꯉꯥꯡꯁꯤ ꯁꯤꯁꯤꯡꯁꯦ ꯌꯥꯝ ꯑꯍꯟ ꯌꯥꯝ ꯁꯥꯅꯤꯡꯅꯦ ꯑꯦ ꯇꯧꯔꯛꯅꯤ ꯇꯧꯔꯛꯅꯤ
ꯑꯩ ꯂꯥꯛꯑꯗꯤ ꯀꯦ ꯅꯪ
ꯑꯦ ꯑꯦ ꯀꯤꯁꯨ ꯀꯤꯕꯤꯗꯦ ꯅꯪꯉꯣꯟꯗꯕꯨ ꯄꯤꯛꯇ꯭ꯔꯨ ꯄꯤꯛꯑꯒ ꯀꯅꯥ ꯀꯃꯥꯏꯅ ꯑꯩ ꯅꯉꯣꯟꯗ ꯀꯤꯕ ꯉꯝꯃ ꯄꯤꯀꯠꯔꯨ ꯄꯤꯛꯑꯒ
ꯑꯁ ꯇꯥꯎꯑꯣ ꯑꯩ ꯍꯥꯏꯕꯁꯨ
ꯇꯥꯔꯣꯏ ꯑꯩꯅ ꯉꯥꯡꯂꯒ ꯑꯣꯏꯅꯤ ꯆꯝ ꯀꯜꯂꯦ ꯍꯥꯏꯕꯅꯤꯅ ꯑꯗꯨꯝ ꯀꯟꯕ ꯇꯥꯕ
ꯍꯥ ꯑ ꯌꯥꯝ ꯀꯜꯂꯦꯍꯦ ꯅꯪꯁꯦ ꯉꯥꯡꯕ ꯉꯝꯗꯦ ꯑꯩ ꯅꯪꯉꯣꯗ ꯉꯥꯡꯕ ꯉꯝꯗꯦꯍꯦ ꯑꯩ
ꯎꯝ
ꯌꯥꯝ ꯀꯟꯃꯜꯂꯦꯕ ꯃꯤ ꯑꯇꯣꯞꯄꯒ ꯆꯞ ꯃꯥꯟꯅꯗꯦꯍꯦ
ꯃꯅꯥꯗꯕ꯭ꯔꯣ
ꯌꯥꯝꯃꯅꯥꯗꯦꯕꯥ
ꯑꯗꯨꯗꯅꯦ ꯑꯩꯅ ꯈꯔ ꯇꯧꯔꯛꯀꯅꯤ
ꯉꯥꯏꯈꯣꯀꯣ ꯑꯗꯨꯝ ꯄꯥꯏꯌꯨ
ꯍꯣꯏ ꯍꯣꯏ ꯍꯣꯏ
ꯎꯝ ꯍꯧꯖꯤꯛ ꯀꯩꯗꯧꯔꯤꯅꯣ
ꯐꯃꯤ ꯆꯨꯖꯥꯛ ꯐꯨꯠꯂꯒ ꯐꯝꯃꯤꯌꯦ
ꯍꯥꯥ
ꯆꯨꯖꯥꯛ ꯐꯨꯠꯂꯒ ꯂꯩꯌꯦꯕ
ꯑꯣ
ꯂꯛꯎꯔꯣ
ꯂꯥꯛꯀꯣ ꯏꯊꯟꯇ ꯅꯨꯡꯉꯥꯏꯇꯌꯦ
ꯍꯧꯖꯤꯛ ꯀꯟꯅ ꯐꯨꯠꯂꯤ ꯂꯧꯕ ꯂꯥꯛꯀꯦꯔꯣ
ꯍꯣꯏ
ꯁꯒꯤ
ꯍꯥꯥ
ꯑꯁꯦꯡꯒꯤꯔꯧ
ꯉꯥꯏꯈꯣ ꯅꯪ ꯍꯥꯏꯕꯗꯣ ꯀꯩ ꯍꯥꯏꯔꯤꯅꯣ ꯑꯃꯨꯛ ꯍꯥꯏꯌꯨꯅꯦ ꯑꯃꯨꯛ ꯍꯥꯏꯌꯣ
ꯀꯂꫭꯖꯥ
ꯑꯣ
ꯈꯪꯕ꯭ꯔꯣ
ꯑꯗꫭ ꯐꯨꯠꯂꯕ
ꯑ ꯐꯨꯠꯂꯒ ꯐꯝꯃꯒ ꯂꯩꯌꯦꯦ
ꯑꯁ
ꯆꯥꯅꯤꯡꯉꯗꯤ ꯊꯤꯟꯗꯣꯛꯀꯦ ꯂꯧꯕ ꯂꯥꯛꯀꯦꯔꯧ
ꯊꯤꯂꯛ ꯑꯣꯅ
ꯅꯪ ꯂꯧꯕ ꯂꯥꯛꯀꯦꯔꯣ ꯑꯗꯣ
ꯑꯣꯏ
ꯅꯪ ꯂꯥꯛꯀꯦ ꯍꯥꯏꯗꯤ ꯊꯤꯟꯗꫭꯛ ꯀꯦꯅꯦ
ꯅꯪ ꯊꯤꯜꯂꯛꯑꯗꯤ ꯑꯩꯁꯨ ꯂꯥꯛꯀꯦꯕ
ꯎꯝ ꯃꯨꯟꯗ꯭ꯔꯤ ꯍꯧꯖꯤꯛꯇꯤ ꯌꯥꯝꯗꯦ ꯑꯅꯤ ꯄꯨꯔꯛꯑꯗꯤ ꯌꯥꯔꯦꯗꯅ
ꯑ ꯍꯣꯏ ꯌꯥꯔꯦ ꯌꯥꯔꯦ
ꯁꯀꯣꯟꯒꯤꯅꯦ
ꯍꯥꯥ
ꯑꯣꯟꯒꯦꯅꯦꯕ ꯑꯩꯈꯣꯏ ꯆꯤꯡꯒꯤ ꯑꯁꯦꯡꯕ ꯆꯨꯖꯥꯥꯛ ꯅꯠꯇꯦꯕ
ꯑꯣ
ꯃꯤꯁꯀꯤ
ꯍꯥꯎꯕꯔ ꯑꯗꫭ
ꯈꯪꯗꯦꯗ ꯌꯥꯝ ꯊꯨꯝꯕꯨꯗꯤ ꯊꯨꯝꯃꯦ
ꯑꯣ ꯅꯪ
ꯑꯩꯈꫭꯏ ꯍꯣ ꯍꯤꯡꯒꯣꯜ ꯁꯥꯔꯒ ꯂꯩꯕꯗꯣ ꯈꯪꯕ꯭ꯔꯣ
ꯀꯥꯏꯗ
ꯑꯩꯈꯣꯏ ꯂꯧ ꯃꯅꯥꯛꯇ ꯃꯄꯥꯟꯂꯣꯝꯗ ꯇꯨꯔꯦꯟ ꯃꯄꯥꯟ
ꯑꯣ ꯑꯣ ꯈꯪꯉꯤ ꯈꯪꯉꯤ
ꯎꯝ ꯑꯗꯨꯗ ꯊꯥꯕ ꯃꯣꯏꯒꯤ ꯑꯗꯨꯒꯨꯝꯕ ꯖꯥꯠꯄ ꯀꯣꯡꯉꯗꯣ
ꯑꯩꯗꯤ ꯃꯍꯥꯎꯗꯣ ꯈꯪꯗ꯭ꯦꯕ ꯆꯥꯕ ꯐꯪꯗꯕꯒꯤ
ꯏꯁꯤꯡꯒꯤ ꯇꯥꯏꯞꯇ ꯆꯠꯂꯦꯗ ꯆꯥꯕ ꯀꯥꯟꯗ ꯏꯁꯤꯡ ꯃꯌꯥꯝ ꯊꯣꯛꯂꯛꯄꯒꯨꯝꯅꯀꯣ
ꯑꯥ
ꯎꯝ
ꯅꯣꯏꯗꯤ ꯀꯥꯏꯗꯒꯤ ꯂꯧꯕ ꯑꯗꯣ ꯊꯥꯅꯤꯡꯉꯥꯏ
ꯕꯖꯥꯔꯗ ꯂꯧꯕꯅꯦ ꯕꯖꯥꯔꯗ ꯂꯧꯔꯒ ꯊꯥꯕꯅꯦ ꯄꯤꯀꯦꯠꯇ ꯆꯥꯝꯃ ꯄꯤꯌꯦ ꯃꯔꯨ ꯑꯃꯗ ꯂꯨꯄꯥ ꯇꯔꯥ ꯇꯔꯥ
ꯌꯥꯝ ꯇꯥꯡꯉꯦꯍꯦ
ꯎꯝ ꯇꯥꯡꯉ‌ꯦ
ꯁꯥꯄꯅ ꯂꯣꯏꯔ‌ꯦ ꯍꯦ
ꯎꯝ ꯁꯥꯕꯅ ꯂꯣꯏꯔꯦ ꯑꯩꯗꯤ
ꯑꯩꯁꯨ ꯀꯩꯅꯣꯝꯃ ꯐꯨꯠꯅꯒ ꯐꯝꯃꯤ
ꯍꯥꯥ
ꯀꯩꯅꯣꯝꯃ ꯐꯨꯠꯂꯒ ꯐꯝꯃꯤꯑꯕ
ꯎꯝ ꯀꯥꯏ ꯑꯣ ꯑꯣ ꯑꯣ ꯑꯣ ꯍꯥꯎꯕꯅꯤꯅꯦ
ꯍꯣꯏ ꯌꯥꯝ ꯍꯥꯥꯎꯕꯅꯦ
ꯑꯩ ꯉꯁꯥꯏ ꯎꯈ꯭ꯔꯦꯕ ꯑꯩ ꯉꯁꯥꯏ ꯂꯣꯏꯅꯃꯛ ꯎꯈ꯭ꯔꯦꯕ
ꯑꯁ
ꯇꯧꯔꯝꯒꯅꯤ ꯈꯟꯕꯅꯦ ꯅꯪ ꯑꯗꯨꯗ ꯆꯥꯟꯁ
ꯗꯣ ꯎꯕ꯭ꯔꯕ ꯑꯗꯣ
ꯎꯌꯦꯅ ꯑꯗꯨꯗ ꯆꯥꯟꯁ ꯂꯧꯕ ꯃꯥꯜꯂꯦꯗ
ꯂꯧꯗꯦ ꯍꯦ
ꯅꯪꯒꯤ ꯆꯥꯟꯁ ꯈꯨꯠꯂꯧꯁꯤꯗꯤ ꯌꯥꯏꯍꯦ
ꯎꯝ ꯌꯥꯕꯅꯤ ꯑꯁ
ꯃꯅꯨꯡꯗ ꯆꯪꯂꯗꯤ ꯌꯥꯝ ꯂꯥꯡꯕ ꯑꯗꯨꯒꯤ ꯂꯥꯡꯕꯅ ꯐꯝꯅ ꯐꯝꯂꯒ ꯂꯌꯦꯅꯦ
ꯌꯥꯝ ꯁꯥꯔꯒ ꯍꯨꯃꯥꯡꯅ ꯑꯁ ꯂꯣꯏꯔꯦ ꯏꯔꯨꯕꯒ ꯆꯞ ꯃꯥꯟꯅꯔꯦ
ꯍꯣꯏ ꯑꯩꯗꯤ ꯃꯄꯥꯟꯗ ꯂꯦꯞꯄꯒ ꯑꯗꯨꯝ ꯊꯣꯛꯂꯛꯑꯦ ꯆꯪꯉꯦ ꯑꯗꯣ ꯊꯣꯛꯂꯛꯑꯦ ꯑꯃꯨꯛ ꯑꯃꯨꯛ ꯆꯪꯉꯦ ꯌꯥꯝ ꯁꯥꯕꯅꯤꯅ
ꯎꯝ ꯁꯥꯕꯅꯤ ꯁꯥꯕꯅꯤ
ꯅꯣꯡꯁꯨ ꯑꯃꯨꯛ ꯇꯥꯔꯛꯑꯦꯅꯦ
ꯍꯌꯦꯡ ꯑꯌꯨꯛ ꯆꯔ꯭ꯆ ꯆꯠꯄ ꯅꯨꯡꯉꯥꯏꯔꯔꯣꯏꯗ
ꯎꯝ ꯑꯃꯨꯛ ꯇꯟꯕ ꯍꯧꯔꯦꯅꯦ ꯅ ꯅꯪꯗꯤ ꯑꯩ ꯈꯪꯉꯦ
ꯇꯟꯕ ꯍꯧꯔꯦ ꯆꯨꯖꯥꯛꯅꯦ ꯆꯔꯆꯇ ꯀꯠꯅꯤꯡꯉꯥꯏ ꯄꯨꯔꯛꯑꯒ ꯂꯩꯔꯦ ꯆꯠꯇꯔꯗꯤ ꯌꯥꯔꯔꯣꯏ
ꯑ ꯂꯥꯛꯑꯒ
ꯑꯣ
ꯑꯩꯁꯨ ꯂꯥꯛꯄꯩꯅꯦꯕ
ꯎꯝ ꯂꯥꯛꯀꯅꯤ ꯑꯌꯨꯛꯇ ꯆꯔꯆꯇ ꯆꯠꯂꯁꯨ ꯅꯣꯏꯗꯤ ꯃꯃꯥꯡꯗ ꯐꯝꯕꯅꯤꯅ ꯑꯩꯈꯣꯏꯅ ꯃꯅꯤꯡꯗ ꯐꯝꯕꯅꯤꯅ ꯎꯁꯨ ꯎꯔꯣꯏ
ꯎꯒꯅꯤꯍꯦ
ꯂꯣꯏꯕ ꯀꯥꯟꯗ ꯉꯥꯏꯕ ꯉꯝꯗꯕꯤꯗ ꯑꯗꯨꯝ ꯆꯠꯂꯦꯅꯦ
ꯉꯥꯏꯌꯣꯍꯦ ꯉꯥꯏꯍꯥꯛꯇꯪꯗꯤ ꯉꯥꯏꯕ ꯌꯥꯏꯗꯅ
ꯎꯝ
ꯅꯪ ꯑꯩꯕꯨ ꯎꯅꯤꯡꯗ꯭ꯔꯣ
ꯎꯕꯨꯗꯤ ꯎꯅꯤꯡꯉꯦ ꯑꯗꯣ ꯉꯥꯏꯕ ꯋꯥꯏꯌꯦꯕ ꯃꯤ ꯃꯌꯥꯝ ꯃꯔꯛ ꯇꯨꯗ ꯏꯇꯣꯝꯇ ꯂꯦꯞꯄꯒ ꯂꯩꯗꯨ
ꯑ ꯂꯦꯞꯒꯅꯨꯍꯦ ꯇꯞꯅ ꯆꯠꯂꯣꯕ ꯑꯗꯨꯗꯤ ꯎꯔꯅꯤ
ꯑꯩꯗꯤ ꯂꯥꯁ ꯕꯦꯟꯗ ꯐꯝꯕꯅꯤꯅ ꯅꯪꯉꯣꯟꯗ ꯉꯥꯏꯕꯗꯤ ꯑꯁ ꯄꯨꯡ ꯑꯅꯤ ꯑꯍꯨꯝ ꯆꯪꯉꯅꯤ ꯑꯗꯨꯗꯤ
ꯀꯩꯒꯤ ꯂꯥꯁ ꯕꯦꯟꯗ ꯐꯝꯃꯤꯕ
ꯑꯣ ꯃꯃꯥꯡꯗ ꯆꯪꯅꯤꯉꯥꯏ ꯏꯀꯥꯏꯔꯕꯗꯣ
ꯏ ꯌꯥꯝ ꯅꯦꯝꯃꯒ
ꯅꯦꯝꯃꯁꯨ ꯑꯁ ꯌꯥꯗ꯭ꯔꯦꯅꯦ ꯑꯍꯟꯅꯤꯅ
ꯑꯁ ꯀꯩꯅꯣꯍꯦ ꯅꯪꯁꯨ ꯑꯍꯟ ꯌꯥꯝ ꯁꯥꯅꯤꯡꯕ
ꯎꯝ ꯑꯍꯜ ꯌꯥꯝ ꯁꯥꯅꯤꯡꯕꯗꯣ ꯑꯗꯨ ꯅꯛꯇ꯭ꯔꯗꯤ ꯋꯥ ꯂꯩꯇꯦꯅꯦ ꯀꯔꯤꯔꯣ
ꯑꯣ ꯂꯩꯗ꯭ꯔꯁꯨ ꯂꯩꯅꯕ ꯇꯧ
ꯅꯪꯁꯨ ꯍꯟꯗꯛ ꯃꯔꯛ ꯌꯥꯝꯅ ꯍꯩꯔꯛꯈꯔꯦꯍꯦ
ꯍꯩꯇꯦ ꯅꯪꯅ ꯍꯦꯟꯂꯤꯗ
ꯑꯩ ꯑ ꯍꯦꯟꯒꯦ ꯇꯧꯔꯒ ꯅꯪꯅ ꯑꯃꯨꯛ ꯍꯦꯟꯖꯤꯜꯂꯛꯑꯦ ꯀꯃꯥꯏꯅ ꯇꯧꯁꯤ ꯍꯥꯏꯅꯣ
ꯈꯪꯗ꯭ꯔꯦ ꯅꯪꯅ ꯇꯧꯅꯤꯡꯕ ꯇꯧꯔꯣ
ꯋꯥꯏ ꯑꯩꯅ ꯇꯧꯅꯤꯡꯕꯗ ꯄꯪꯇꯧ ꯇꯧꯔꯗꯤ ꯅꯨꯡꯉꯥꯏꯔꯔꯣꯏꯍ‌ꯦ ꯅꯪ
ꯅꯨꯡꯉꯥꯏꯅꯤꯍꯦ ꯑꯩꯗꯤ
ꯅꯨꯉꯥꯏꯔꯤ
ꯅꯨꯡꯉꯥꯏꯅꯦꯕ
ꯅꯨꯡꯁꯤꯈꯔꯦꯗꯥ ꯅꯪꯁ‌ꯦ
ꯅꯨꯡꯁꯤꯕ꯭ꯔꯥꯅꯦ
ꯎꯝ
ꯀꯃꯥꯏꯅ ꯅꯨꯡꯁꯤꯕ
ꯑꯗꯨꯝ ꯅꯨꯡꯁꯤꯕ ꯋꯥꯅꯤ ꯅꯪ ꯏꯅꯥꯎꯄꯤꯒꯨꯝꯅ
ꯑꯩ ꯑꯩ ꯀꯩꯗꯧꯕꯒꯤ ꯅꯨꯡꯁꯤꯕ
ꯄꯨꯟꯅ ꯂꯥꯟꯅꯗꯤ ꯅꯪ ꯂꯥꯟꯅꯗꯤ ꯂꯧꯒꯅꯨ ꯑꯗꯨꯝ ꯏꯆꯟꯒꯨꯝꯕꯅꯦ ꯈꯜꯂꯒꯅꯨꯡ ꯁꯤꯕꯅꯦꯕꯀ‌ꯣ ꯑꯇꯩꯗꯤ ꯅꯠꯇ‌ꯦꯍꯦ
ꯌꯥꯔꯦ ꯑꯗꯨꯗꯤ
ꯀꯩꯒꯤ ꯌꯥꯏꯅꯣ
ꯑꯩ ꯑꯁꯨ ꯌꯥꯝ ꯐꯖꯔꯦ ꯁꯤꯗꯤ ꯅꯪ ꯈꯪꯗ꯭ꯔꯣ
ꯐꯕꯨꯗꯤ ꯐꯖꯩꯌꯦꯕꯀꯣ ꯌꯥꯗꯕ ꯄꯥꯝꯗꯕ ꯈ꯭ꯔꯥ ꯋꯥꯠꯂ‌ꯦꯕ
ꯑꯁ ꯌꯥꯔꯣꯏꯍꯦ ꯅꯪꯁꯤꯗꯤ
ꯄꯥꯝꯗꯕ ꯋꯥꯠꯄꯒꯤ ꯑꯩꯁꯦ ꯅꯪꯉꯣꯟꯗ ꯑꯗꯨꯒꯤꯅꯤ ꯏꯅꯥꯎꯅꯨ
ꯅꯪ ꯃꯤꯠꯇꯒꯤꯅꯦ ꯃꯤꯠꯇꯒꯤ ꯃꯤꯠꯇꯒꯤ
ꯑꯩ ꯃꯤꯠꯇꯗꯤ ꯍꯣꯏ ꯌꯥꯝ ꯐꯖꯩꯌꯦ ꯑꯗꯨꯕꯨ
ꯊꯝꯃꯣꯏꯗꯔꯣ ꯊꯝꯃꯣꯏ ꯊꯃ‌ꯣꯏꯗꯔꯣ
ꯑ ꯊꯃꯣꯏꯗ ꯅꯠꯇꯦ ꯅꯪꯁꯦ ꯀꯩꯅꯣꯝ ꯋꯥꯠꯄꯒꯨꯝ ꯇꯧꯋꯦꯕ
ꯅꯪꯁꯤꯗꯤ
ꯑꯗꯨꯒꯤꯅꯦ ꯊꯃ‌ꯣꯏꯁꯦꯡꯅ ꯅꯨꯡꯁꯤꯕ ꯉꯝꯗ꯭ꯔꯤꯗꯣ ꯑꯗꯨꯒꯤꯅꯦ ꯏꯅꯥꯎ ꯄꯤꯒꯨꯝꯅ ꯅꯨꯡꯁꯤꯌ ꯍꯥꯏꯔꯤꯗ‌ꯣ
ꯋꯥꯠꯄꯗ ꯋꯥꯠꯇꯅꯕ ꯇꯧꯋ‌ꯣꯕ ꯅꯪꯅ
ꯑꯩ ꯃꯤꯠꯇ ꯍꯥꯟꯅ ꯎꯕ ꯀꯥꯟꯗ ꯋꯥꯠꯂꯗꯤ ꯑꯗꯨꯝ ꯆꯪꯕ ꯌꯥꯗ꯭ꯔꯕꯅꯤ ꯁꯥꯎꯅꯨ
ꯎꯝ ꯁꯥꯎꯔ‌ꯦ ꯑꯩꯗꯤ ꯁꯥꯕ ꯁꯥꯕ ꯌꯥꯗꯦ ꯑ‌ꯦ ꯁꯥꯎꯒꯅꯨ ꯌꯥꯗꯦ ꯑꯩꯗꯤ